ꯍꯂꯣ ꯇ ꯇꯃꯦ
ꯍꯥꯏꯥꯏ ꯀꯥꯏꯅꯨꯃ ꯍꯦꯒ ꯅꯪ ꯍꯦꯛ ꯅꯪ ꯍꯦꯛ ꯄꯥꯏꯈꯠꯄꯗ ꯍꯥꯏꯈꯤꯕ ꯋꯥꯍꯩꯗꯣ ꯑꯗꯨꯁꯨꯅꯦ ꯈꯤꯇꯪ ꯈꯟꯖꯤꯜꯂꯣ ꯍꯥꯏꯔꯛꯀꯅꯨꯀꯣ ꯃꯊꯪꯗꯗꯤ ꯇꯥꯕ꯭ꯔꯣꯅ ꯑꯗꯨꯝ ꯍꯥꯏꯌꯣꯕ ꯑꯩꯒꯤ ꯈꯣꯟꯗꯣ ꯑꯩ ꯏꯁꯥꯅꯃꯛ ꯇꯥꯛꯑ ꯀꯩꯒꯤꯅꯣ
ꯈꯔ ꯀꯟꯅ ꯊꯥꯕꯒꯤ ꯑꯣꯏꯔꯝꯃꯤ
ꯑ ꯀꯟꯅ ꯊꯥꯔꯒꯦ ꯑꯗꯨꯝ ꯅꯥꯀꯣꯡ ꯃꯅꯥꯛ ꯑꯗꯨꯝ ꯊꯝꯃꯣ ꯅꯠꯇ꯭ꯔꯗꯤ ꯌꯥꯗꯕꯅꯦ
ꯊꯝꯃꯒ ꯂꯣꯏꯔꯦ ꯀꯩꯅꯣ
ꯊꯃꯒ ꯑꯣꯏꯔꯤ ꯀꯥꯏꯩꯅꯣ ꯋꯥꯍꯩꯗꯣ ꯅꯪꯒꯤ ꯃꯤꯡꯁꯨ ꯈꯪꯗꯤ ꯈꯪꯈ꯭ꯔꯦ ꯀꯥꯅꯥ ꯍꯥꯏ ꯍꯥꯥ
ꯑꯩꯗꯔ ꯈꯟꯗꯅꯤ
ꯑꯥ ꯃꯤꯅ ꯌꯥꯝ ꯐꯖꯔꯦ ꯃꯤ ꯌꯥꯝ ꯐꯖꯔꯦ
ꯆꯥꯛꯕꯖꯔ
ꯍꯥꯥ
ꯅꯪꯖꯣꯟ ꯆꯥꯛ ꯐꯖꯥꯏ
ꯐꯜ ꯂꯕꯅꯦ ꯍ ꯅꯪ ꯋꯥꯟꯊꯒꯦ ꯇꯧꯕꯗꯣ ꯅꯤꯡꯁꯤꯡꯕ꯭ꯔꯥ
ꯅꯪꯒꯤ ꯈꯣꯟꯖꯦꯜ ꯐꯖꯕꯅꯤꯅ ꯁꯛ ꯐꯖꯩ
ꯑ ꯑ ꯍꯧꯖꯤꯛ ꯇꯨꯝꯐꯝꯅ ꯑꯗꯨꯝ ꯍꯤꯞꯄꯤꯔ
ꯎꯝ
ꯑ ꯃꯄꯥꯟ ꯃꯄꯥꯟ ꯌꯥꯝ ꯅꯨꯡꯉꯥꯏꯌꯦ ꯃꯄꯥꯟ ꯑꯗꯨꯝ ꯂꯩꯔꯤꯅꯦ ꯍꯪꯉꯣꯏꯈꯣꯏꯒ ꯋꯥꯔꯤ ꯁꯥꯔꯒ ꯑꯗꯨꯝ ꯂꯩꯔꯤꯅꯦ ꯑꯗꯣ ꯀꯥꯎꯅꯕ ꯆꯤꯛꯄꯅꯦꯕ ꯑꯗꯨꯝ ꯃꯅꯨꯡꯗꯗꯤ ꯆꯪꯅꯤꯡꯗꯕ ꯄꯥꯝꯃꯒꯗꯤ ꯌꯥꯝ ꯁꯥꯕꯗꯣ ꯑꯩꯈꯣꯏꯗꯣ
ꯑ ꯏꯝꯐꯥꯜꯗꯗꯤ ꯅꯣꯡ ꯅꯣꯡ ꯆꯨꯕꯅꯤꯅ
ꯐꯝꯒꯨꯝꯕꯅꯣ ꯍꯥꯏꯔꯛꯀꯅꯨꯌꯦ ꯑꯩꯁꯨꯗꯨꯗ ꯂꯩꯔꯤꯅꯦ ꯍꯧꯖꯤꯛꯁꯦ
ꯑꯁꯤꯗ ꯂꯩꯕꯗꯣ ꯅꯣꯡ ꯆꯨꯕꯅꯤꯅ
ꯍꯣꯏ ꯉꯁꯥꯏ ꯉꯁꯥꯏꯗꯣ ꯅꯣꯏꯒꯤ ꯃꯐꯝꯗꯨꯗ ꯂꯥꯛꯂꯝꯝꯃꯦꯕꯀꯣ ꯑꯩꯈꯣꯏ ꯉꯁꯤ ꯄꯤꯈꯥ ꯊꯥꯏꯑꯕ ꯅꯣꯏꯒꯤꯗꯨꯗ ꯂꯥꯛꯑꯦ ꯉꯁꯤꯅ ꯑꯔꯣꯏꯕ ꯅꯨꯃꯤꯠ ꯑꯣꯏꯕ ꯊꯥꯏꯌꯦ ꯊꯥꯕꯗ ꯅꯣꯡ ꯃ ꯀꯟꯅ ꯆꯨꯔꯝꯃꯦ ꯑꯗꯨꯒꯗꯤ ꯀꯩꯅꯣꯗ ꯍꯜꯂꯛ ꯑꯩꯈꯣꯏꯒꯤꯗ ꯍꯜꯂꯛ ꯍꯥꯏ
ꯑꯩꯒꯤ ꯇꯝꯃꯝꯗ꯭ꯔꯦ
ꯑ
ꯁꯨꯃꯥꯏꯅ ꯇꯧꯔꯗꯤ ꯉꯥꯎꯕꯒ ꯆꯞ ꯃꯥꯟꯅꯅ ꯇꯣꯛꯈ꯭ꯔꯒꯦ ꯁꯤꯗꯤ
ꯉꯥꯏꯈꯣ ꯉꯥꯏꯈꯣ ꯉꯁꯤꯗꯤ ꯑꯩ ꯑꯩꯒꯤꯗꯃꯛꯗ ꯑꯩꯒꯤ ꯊꯕꯛꯁꯦ ꯂꯣꯏꯔꯅ ꯤꯖꯩ ꯍꯦ ꯑꯗꯨꯃꯥꯏꯅ ꯍꯥꯏꯩꯅꯣ ꯑꯩꯁꯨ ꯍꯧꯔꯛꯄ ꯃꯇꯝꯗꯗꯤ ꯑꯗꯨꯃꯥꯏꯅ ꯈꯜꯂꯝꯕꯅꯦꯕ ꯑꯗꯨ ꯅꯨꯃꯤꯠ ꯑꯃꯅꯤꯅꯤ ꯁꯨꯔꯛꯄ ꯀꯥꯟꯗꯗꯤ ꯑꯗꯨꯝ ꯃꯤ ꯂꯣꯏꯅꯃꯛ ꯑꯗꯨꯝ ꯇꯧꯅꯔꯤ ꯑꯗꯨꯗꯤ ꯀꯔꯤꯒꯤ ꯋꯥꯈꯜ ꯋꯥꯕꯣ ꯀꯔꯤꯒꯤ ꯏꯀꯥꯏꯕ ꯁꯥꯕ꯭ꯔꯣꯕ ꯅꯪ
ꯏꯀꯥꯏꯕ ꯁꯥꯕ ꯅꯠꯇꯦ ꯏꯀꯥꯏꯕ
ꯑꯣ ꯑꯣ ꯃꯥꯏ ꯑ ꯑꯅ ꯑ
ꯑꯩꯉꯣꯟꯗ ꯍꯥꯏꯔꯒ ꯅꯪꯁꯨ ꯆꯞ ꯃꯥꯟꯅꯩ
ꯍꯦ ꯑꯩꯗꯤ ꯀꯌꯥꯔꯛ ꯀꯌꯥꯔꯛ ꯁꯨꯈ꯭ꯔ ꯃꯇꯨꯡꯗ ꯍꯥꯏꯔꯛꯦꯅꯦ ꯅꯪꯗꯤ ꯉꯁꯥꯏꯐꯥꯎ ꯑꯗꯨꯝ ꯍꯥꯏꯔꯒꯦ ꯍ
ꯑꯗ ꯀꯥꯏ ꯀꯛꯑꯒ ꯑꯃꯨꯛ ꯇꯧꯔꯛꯑꯦ
ꯍꯥꯥ
ꯅꯅꯛ ꯀꯛꯑꯒ ꯇꯧꯔꯛꯄꯗꯣ
ꯑꯩꯅ ꯀꯛꯄ ꯅꯠꯇꯦ ꯃꯊꯟꯗꯅ ꯑꯗꯨꯝ ꯀꯛꯆꯕꯅꯦ
ꯎ
ꯃꯊꯟꯗ ꯑꯗꯨꯝ ꯀꯛꯆꯗꯣꯏꯅꯦ ꯎꯝ ꯑꯁꯨ ꯈꯣꯟꯖꯜꯂꯤ ꯑꯗꯨꯝ ꯐꯖꯩꯌꯦ ꯑꯗꯣ ꯁꯛꯅꯍꯦꯅ ꯐꯖꯩ ꯐꯖꯕꯅꯦ ꯌꯥꯝ ꯐꯖꯕꯅꯦ
ꯅꯪꯒꯤ ꯃꯪꯗ ꯎꯈꯤꯕꯗꯣ
ꯑꯣ ꯑꯗꯨꯅꯦ ꯑꯩ ꯃꯪꯉ ꯅꯪꯗꯣ ꯍꯥꯏꯅꯧ ꯆꯥꯔꯒꯅꯦ ꯍꯥꯏꯩꯅꯧ ꯆꯥꯔꯝꯕꯅꯦ ꯑꯗꯣ ꯑꯁ ꯂꯥꯛ ꯁꯤ ꯆꯥꯎꯁꯦ ꯁꯤ ꯌꯥꯝ ꯍꯥꯎꯕꯅꯦ ꯍꯥꯏꯀꯣ ꯑꯩꯉꯣꯟꯗ ꯄꯤꯔꯛꯄꯅꯦ ꯄꯥꯏ ꯑꯃꯃꯨꯛ ꯊꯟꯅ ꯄꯤꯔꯛꯄ
ꯋꯥꯔꯤ ꯁꯥꯟꯅꯅꯤꯡꯉꯥꯏꯁꯨ ꯂꯩꯇꯦ ꯁꯤꯗꯤ
ꯅꯪꯅ ꯅꯪꯅ ꯍꯧꯗꯕꯒꯤꯅꯦ ꯅꯪ ꯅꯪꯕꯨ ꯍꯥꯎꯔꯦ ꯌꯥꯝ ꯂꯩꯔꯦꯅꯦ ꯋꯥꯔꯤ ꯑꯃ ꯂꯤꯕꯤꯒꯦ ꯂꯤꯒꯤ ꯋꯥꯔꯤ ꯃꯥ ꯂꯩꯒ ꯂ ꯂꯤ ꯅꯪꯁꯨ ꯉꯥꯡꯗꯣꯏꯅꯦ ꯁꯤꯗ ꯑꯩꯅ ꯈꯛꯇ ꯉꯥꯡꯔꯗꯤ ꯌꯥꯔꯣꯏꯌꯦ
ꯑꯩꯉꯥꯡꯒꯤ ꯅꯪ ꯀꯣꯏ ꯅꯪ ꯍꯪꯉꯨꯕ ꯅꯪ ꯍꯪꯉꯗꯤ ꯅꯪ ꯍꯪꯉꯗꯤ ꯑꯩꯁꯨ ꯅ ꯀꯦ
ꯑꯩꯅ ꯍꯪꯉꯗꯤ ꯅꯪꯁꯨ ꯉꯥꯡꯗꯣꯏꯕ ꯑꯩꯅ ꯍꯪꯗ꯭ꯔꯗꯤ ꯅꯪꯗꯤ ꯉꯥꯡꯉꯔꯣꯏ
ꯍꯥꯏꯕꯗꯤ ꯅꯪꯅ ꯍꯪꯉꯗꯤ ꯑꯩꯅ
ꯈꯨꯝꯔꯀꯦ ꯈꯨꯝꯔꯀꯦ ꯍꯥꯏꯒ ꯎꯝ
ꯍꯨꯝꯗꯣꯏꯕ
ꯉꯁꯥꯏ ꯅꯪ ꯅꯣꯡ ꯌꯥꯝ ꯆꯨꯔꯛꯄꯗꯣ ꯑꯗꯨ ꯃꯇꯝꯗ ꯅꯪ ꯀꯥꯏ ꯂꯩꯒꯦ
ꯇꯨꯝꯃꯦ
ꯑꯣ ꯉꯁꯤ ꯀꯩꯝꯇ ꯇꯧꯗꯦ
ꯉꯔꯥꯡꯗꯣ ꯌꯦꯡꯉꯦꯕ ꯑꯗꯨꯒꯤ ꯇꯨꯝꯅꯤꯡꯕ
ꯑꯁ ꯑꯩꯗꯤ ꯉꯔꯥꯡꯗꯣ ꯑꯍꯥꯟꯕꯒꯤꯗꯨꯁꯨ ꯌꯦꯡꯉꯦ ꯑꯛ ꯑꯌꯨꯛ ꯑꯌꯨꯛ ꯉꯟꯇꯥꯒꯤꯗꯨꯁꯨ ꯌꯦꯡꯉꯝꯃꯦ ꯑꯗꯨꯒ ꯄꯤꯈꯥ ꯊꯥꯕꯁꯨ ꯆꯠꯂꯦ ꯁꯤꯒꯦ ꯁꯤꯒꯦ ꯇꯥꯃ ꯐꯥꯖꯗ꯭ꯔꯣ ꯐꯖ
ꯎꯝ ꯗꯪꯒꯤ ꯀꯣꯀ ꯌꯥꯔ ꯃꯔꯔ
ꯑ ꯌꯥꯗꯗꯝꯅꯦ ꯑꯗꯨꯒꯤꯅꯦ ꯏꯀꯥꯏ ꯈꯪꯗꯅꯤꯅ ꯍꯧꯖꯤꯛꯁꯤ ꯁꯨꯃꯥꯏꯅ ꯇꯧꯔꯤꯁꯦ
ꯑꯁ ꯇꯨꯝꯗꯅ ꯅꯨꯃꯤꯠ ꯆꯨꯞꯄ ꯂꯩꯕꯗꯤ ꯑꯁ ꯃ ꯐꯥꯆꯦ
ꯐꯖꯕꯅꯦ
ꯑꯩꯗꯤ ꯁꯨꯃꯥꯏꯅ ꯇꯧꯕ ꯌꯥꯗꯤꯦ ꯉꯝꯗꯦ ꯉꯝꯗꯦꯗ
ꯅꯪꯔꯣ ꯇꯨꯝꯗꯕꯤꯅ ꯑꯗꯨꯝ ꯌꯦꯡꯕꯗꯨꯔꯣ
ꯎꯝ ꯑꯁ ꯑꯗꯨꯗꯤ ꯉꯝꯃꯣꯏꯗ
ꯑꯗꯣ ꯍꯌꯦꯡ ꯇꯔꯥ ꯇꯔꯥꯃꯥꯏꯒꯤꯗꯨꯗꯤ ꯌꯦꯡꯒꯦꯔꯥ ꯌꯦꯡꯉꯣꯏꯗ꯭ꯔꯥ
ꯎꯝ ꯑꯗꯨꯗꯤ ꯌꯦꯡꯕ ꯌꯥꯏ
ꯌꯦꯡꯉꯅꯤ ꯀꯩꯒꯤꯅꯣ ꯅꯪꯁꯦ ꯌꯦꯡꯉꯤꯁꯦ ꯃꯣꯏ ꯄꯣꯛꯕ ꯉꯥꯏꯕꯒꯤ ꯌꯦꯡꯗꯣꯏꯔꯥ ꯅꯠꯇ꯭ꯔꯒ ꯃꯣꯏꯅ ꯉꯝꯁꯤꯜꯂꯨ ꯍꯥꯏꯕꯒꯤ ꯌꯦꯡꯗꯣꯏꯔꯥ ꯍꯌꯦꯡꯗꯨꯁꯦ
ꯍꯌꯦꯡꯒꯤꯗꯤ ꯃꯣꯏ ꯄꯕꯗꯣ ꯃꯣꯏ ꯄꯔꯗꯤ ꯎꯝ ꯐꯖꯟꯅꯥ ꯎꯝ ꯑꯣꯛꯁꯥ ꯊꯣꯡꯉꯒ
ꯆ ꯑꯗꯨ ꯑꯣꯏꯇꯥꯔꯗꯤ ꯑꯩ ꯉꯁꯤ ꯁꯤꯒꯤ ꯑꯩ ꯑꯩꯁꯨ ꯑꯗꯨꯗꯤ ꯉꯁꯤꯒꯤꯁꯦ ꯄꯣꯛꯕ ꯉꯥꯏ ꯇꯔꯦ ꯍꯥꯏꯇꯥꯔꯦ ꯂꯩꯒꯤꯗꯤ ꯉ ꯁꯤꯗꯤ ꯁꯥꯁꯤꯤꯕꯅꯤꯀꯣ
ꯅꯣꯏꯗꯤ ꯑꯁꯣꯟꯕ ꯉꯥꯛꯇ ꯁꯥꯟꯅꯕꯒꯤꯅꯤꯗ
ꯑꯗꯨꯃꯥꯏꯅ ꯍꯥꯏꯔꯛꯀꯅꯤ ꯑꯃꯨꯛꯀ ꯑꯗꯣ ꯅꯣꯏꯁꯨ ꯑꯍꯥꯟꯕ ꯑꯍꯥꯟꯕꯗꯨꯗꯤ ꯗ ꯉꯝꯃꯣ ꯅꯍ ꯀꯩꯒꯤ ꯉꯝꯗꯕ꯭ꯔꯣ ꯀꯩꯒꯤ ꯑꯅꯤ ꯁꯨꯕꯗ ꯂꯩꯔꯝꯕ꯭ꯔꯣ ꯍꯥꯥ ꯅꯣꯏꯅ ꯂꯥꯟꯕ ꯅꯇ꯭ꯔꯣ ꯑꯗꯨꯗꯤ
ꯑꯩꯈꯣꯏꯗꯤ ꯑꯁ ꯁꯨꯝ ꯑꯇꯣꯞꯄꯗ ꯄꯤꯕ
ꯑꯥ ꯑꯗꯨꯗ ꯅꯣꯏꯅ ꯄꯤꯕꯗꯣ ꯅꯣꯏꯅ ꯐꯪꯖꯕ ꯅꯠꯇ꯭ꯔꯣ ꯀꯩꯒꯤ ꯑꯩꯈꯣꯏꯉꯣꯟꯗ ꯑꯃꯨꯛꯀ ꯇꯥꯏꯅꯕ
ꯑ
ꯍꯥꯞ ꯇꯥꯕ꯭ꯔꯣꯡ ꯍꯍꯍꯍꯍ
ꯁꯤꯗꯤꯕꯒ ꯆ ꯃꯥꯅꯦꯇ
ꯑ ꯃꯥꯅꯦ ꯃꯥꯅꯦ ꯍꯧꯖꯤꯛꯁꯤꯅ ꯀꯌꯥꯔꯛ ꯁꯨꯔꯒꯦ ꯅꯪ ꯃꯤꯒ ꯁꯨꯃꯥꯏꯅ ꯉꯥꯡꯅꯕꯁꯦ ꯑ
ꯏꯃꯥꯟꯕꯤ ꯑꯃꯒ ꯑꯅꯤ ꯍꯨꯝꯕꯗꯤ ꯁꯨꯔꯝꯅꯤ ꯑꯅꯤꯖ
ꯑꯩꯅ ꯑꯍꯨꯝꯁꯨꯕ
ꯑꯅꯤꯁꯨꯕ ꯅꯪꯅ ꯏ ꯏꯃꯥꯟꯅꯕꯤꯅꯤ
ꯑꯣ ꯑꯗꯨꯗꯤ ꯈꯪꯅꯕꯒ ꯉꯥꯡꯅꯕꯒꯤ ꯑꯗꯨꯝ ꯌꯥꯔꯝꯅꯤꯅꯦ ꯑꯁ ꯀꯥꯏꯔꯦ ꯀꯔꯝ ꯇ ꯈꯜꯂꯨꯅꯣ ꯉꯁꯤꯅ ꯑꯍꯥꯟꯕ ꯅꯨꯃꯤꯠ ꯉꯁꯤꯅ ꯑꯔꯣꯏꯕ ꯅꯨꯃꯤꯠꯁꯨ ꯑꯗꯨꯝ ꯑꯣꯏꯔꯗꯣꯏꯅꯦ
ꯀꯔꯤꯒꯤꯔꯣ ꯑꯅꯤ ꯑꯍꯨꯝꯂꯛ ꯇꯧꯕ ꯌꯥꯗꯦ
ꯍꯥꯥ
ꯑꯍꯨꯝꯂꯛ ꯇꯧꯕ ꯌꯥꯔꯕ꯭ꯔꯣ ꯀꯔꯤꯅꯣ
ꯃꯔꯤꯔꯛ ꯇꯧꯕ ꯌꯥꯏꯌꯦ
ꯑ
ꯅꯪꯅ ꯑꯩꯉꯣꯟꯗ ꯃꯔꯤꯔꯛ ꯇꯧꯕ ꯌꯥꯅꯤ ꯑꯩ ꯅꯪꯉꯣꯟꯗ ꯃꯔꯤꯔꯛ ꯇꯧꯕ ꯌꯥꯅꯤ
ꯁꯨꯃꯥꯏꯅ ꯁꯥꯕꯁꯤ ꯌꯥꯕ꯭ꯔꯣ ꯌꯥꯗꯕ꯭ꯔꯣ
ꯍꯥꯏꯗꯤ ꯑꯩꯈꯣꯏꯅ ꯋꯥꯔꯤ ꯁꯥꯕꯕꯁꯤꯔꯣ
ꯎꯝ ꯑꯗꯨꯃꯥꯏꯅ ꯇꯧꯋꯦ ꯇꯧꯋꯦ ꯍꯥꯏꯕꯗꯨ
ꯑꯗꯨꯒꯨꯝꯕꯁꯨ ꯌꯥꯗꯤ ꯌꯥ ꯌꯥꯒꯅꯤ ꯑꯩꯈꯣꯏꯗ ꯅꯪꯗꯣ ꯈꯪꯗꯦ ꯍꯥꯏꯕꯗ ꯑꯗꯨꯝ
ꯁꯤꯒꯨꯝꯕ ꯋꯥꯔꯤ ꯇꯣꯛꯑꯁꯦ ꯑꯇꯣꯞꯄ ꯁꯥꯔꯁꯦ
ꯎꯝ ꯅꯪ ꯈꯪꯉꯗꯤ ꯐꯖꯅ ꯑꯃ ꯑꯃ ꯋꯥꯔꯤ ꯑꯃ ꯂꯤꯕꯤꯌꯣ ꯑꯩꯅ ꯁꯨꯛꯀꯥꯎ ꯀꯥꯎꯔꯣꯏꯗꯕ ꯋꯥꯔꯤ ꯑꯃ ꯂꯤꯕꯤꯌꯣ
ꯁꯛꯀꯨꯝꯕ ꯎꯕꯗꯗꯤ ꯋꯥꯔꯤꯁꯨ ꯁꯥꯟꯅꯕ ꯌꯥꯝ ꯅꯨꯡꯉꯥꯏꯕꯅꯦꯕ ꯑꯗꯨꯒ ꯁꯛꯈꯪꯗꯅꯕꯅꯤꯅ ꯀꯣꯟꯖꯦ ꯇꯥ ꯎꯝ ꯌꯥꯗ꯭ꯔꯦ
ꯌꯥꯗ꯭ꯔꯦ ꯅꯪꯅ ꯌꯥꯍꯟꯗ꯭ꯔꯤꯕꯒꯤꯅꯦ ꯌꯥꯍꯜꯂꯗꯤ ꯑꯗꯨꯝ ꯌꯥꯔꯗꯣꯏꯅꯦ
ꯑꯩꯁꯨ ꯍꯥꯏꯗꯅ
ꯅꯪꯔꯣ ꯑꯩꯔꯣ
ꯑꯩ
ꯍꯣꯏꯅꯦ ꯑꯩꯗꯤ ꯍꯥꯏꯌꯦꯀꯣ
ꯎꯝ ꯅꯪꯗꯤ ꯌꯥꯅꯤ
ꯍꯥꯏꯗꯤ ꯌꯥꯕ꯭ꯔꯥ
ꯎꯝ ꯍꯂꯥ ꯀꯕ ꯌꯥꯅꯤ
ꯂꯦꯞꯈꯠꯂꯒ ꯃꯔꯛ ꯆꯣꯡꯊꯔꯛꯑꯣ ꯑꯗꯨꯗꯤ
ꯑ ꯉꯥꯎꯕꯒ ꯆꯞ ꯃꯥꯟꯅꯔꯅꯤ
ꯍꯦ ꯁꯦꯜ ꯐꯪꯕ ꯅꯨꯃꯤꯠꯇꯗꯤ ꯅꯪ ꯌꯥꯝ ꯍꯔꯥꯎꯗꯣꯏꯅꯦ ꯑ ꯑꯩꯗꯣ ꯈꯔ ꯈ ꯀꯟꯅ ꯉꯥꯡꯔꯝꯗꯣꯏꯅꯤꯀꯣ ꯈꯜꯂꯗꯣꯏꯅꯦ ꯅꯪꯗꯣ ꯇ ꯀꯤꯁꯨ ꯍꯥꯏꯟꯒꯦ ꯑꯣ
ꯅꯪꯉꯣꯟꯗ
ꯍꯥꯥ
ꯋꯥ ꯌꯥꯝ ꯍꯪꯅꯤꯡꯉꯥꯏ ꯂꯩꯀꯣ ꯍꯧꯖꯤꯛꯇꯤ ꯍꯧꯖꯤꯛꯇꯤ ꯍꯪꯉꯔꯦ ꯍꯣꯔꯦꯟ ꯅꯣꯏꯅ ꯍꯪꯉꯁꯦ ꯁꯤꯗꯗꯤ ꯁꯤꯗꯗꯤ ꯍꯪꯉꯗꯤ ꯍꯥꯏꯕꯗꯣ ꯃꯣꯏꯒꯤ ꯀꯩꯅꯣ ꯀꯩꯅꯣ ꯌꯥꯔꯣꯏꯕ ꯑꯗꯨꯗꯒꯤ
ꯑꯥꯏꯈꯣ ꯑꯥꯏꯈꯣ ꯑ ꯋꯥꯃ ꯍꯦꯒꯦ
ꯎꯝ ꯑꯅꯤ ꯑꯍꯨꯝ ꯍꯥꯏꯌꯣ ꯑꯃꯈꯛꯇꯪ ꯍꯥꯏꯕ ꯌꯥꯔꯣꯏ ꯑꯅꯤ ꯑꯍꯨꯝ ꯍꯥꯏꯌꯣ
ꯍꯥꯏꯔꯗꯣꯏ ꯑꯩ ꯆꯥꯝꯃꯃꯨꯛ ꯍꯥꯏꯔꯒꯦ ꯀꯩꯅꯣ
ꯎꯝ ꯍꯥꯏ
ꯆꯥꯃꯃꯨ ꯍꯥꯏꯔꯒꯦ ꯑꯩꯒꯥꯏ ꯂꯩꯕ꯭ꯔꯥ ꯈꯪꯕ꯭ꯔꯥ
ꯏꯝꯅ ꯂꯩ
ꯌꯨꯝ ꯌꯨꯝꯗ ꯅꯠꯇꯦ ꯑꯩꯉꯟꯅ ꯂꯩꯕꯅꯦ ꯑꯩꯈꯣꯏ ꯂꯝꯗꯝꯒꯤ ꯈ꯭ꯋꯥꯏꯗꯒꯤ ꯆꯥꯎꯕ ꯇꯝꯐꯝꯗꯨ
ꯑꯗꯨꯗ ꯑꯩ ꯑꯗꯨꯗ ꯑꯩ ꯅꯍꯥꯟ ꯂꯥꯛꯇꯦꯅ
ꯆꯁ ꯑꯃꯔꯛꯈꯛ ꯂꯥꯛꯔꯒ ꯀꯅꯥꯒ ꯂꯥꯛꯄ꯭ꯔꯣ
ꯑꯩꯈꯣꯏ ꯁꯥꯟꯅꯔꯣꯏꯒ ꯂꯥꯛꯑꯅ
ꯔꯨꯛ ꯈꯣꯏꯒ
ꯎꯝ
ꯀꯩ ꯁꯥꯟꯅꯕꯅꯣ ꯈꯣꯡꯅ ꯀꯥꯎꯕꯗꯣ ꯁꯥꯟꯅꯕ ꯂꯥꯛ
ꯈꯣꯟꯒꯥꯎꯗ ꯅꯨꯡꯁꯤꯠ ꯍꯥꯜꯂꯒ ꯈꯣꯡꯅ ꯀꯥꯎꯔꯒ ꯇꯥꯟꯅꯔꯒ ꯌꯥꯡꯕꯗꯣ
ꯑꯣ
ꯑꯗꯨꯗ ꯑꯩꯅ ꯐꯖꯅ ꯇꯥꯟꯅꯔꯒ ꯃꯣꯏꯒꯤ